ꯍꯦꯜꯂꯣ
ꯆꯠꯈ꯭ꯔꯕ꯭ꯔꯣ
ꯍꯔꯥꯎꯃꯟꯗꯅ ꯀꯣꯜ ꯇꯧꯅꯤꯡꯕꯒꯤ ꯑꯃꯨꯛ
ꯁ
ꯂꯥꯁ ꯗꯗ ꯂꯥꯁ ꯑꯃꯨꯛ ꯀꯥꯎꯜ ꯇꯧꯔꯔꯣꯏ ꯅꯪꯕꯨꯗꯤ
ꯀꯩꯒꯤ ꯁꯨꯈ꯭ꯔꯕꯣ
ꯁꯨꯗ꯭ꯔꯔꯤ ꯌꯦꯗ
ꯀꯩꯒꯤ ꯇꯧꯔꯔꯣꯏ
ꯃꯤ ꯑꯅꯥꯎꯕ ꯇꯧꯔꯣ ꯅꯪꯁꯨ
ꯑꯦ ꯑꯦ
ꯋꯥꯔꯤ ꯂꯤꯅꯤꯡꯉꯥꯏ ꯂꯩꯔꯝꯃꯣ ꯑꯩꯉꯣꯟꯗ ꯇꯧꯃꯟꯗꯅ ꯑꯩꯈꯣꯏ
ꯐꯔꯦꯅꯦ ꯀꯩꯅꯣ ꯃꯤ ꯑꯅꯧꯕ ꯇꯧꯋꯦ ꯈꯣꯠꯄꯨꯗꯤ
ꯄ ꯇ ꯂꯥꯏꯕ꯭ꯔꯥꯑꯣꯗ ꯀꯦ
ꯑꯁ ꯑꯗꯨꯝ ꯂꯩꯌꯦꯗ
ꯆꯥꯛꯗꯤ ꯆꯥꯈ꯭ꯔꯕ꯭ꯔꯣ ꯃ
ꯅꯪꯗꯤ ꯆꯠꯈ꯭ꯔꯕꯣ
ꯆꯠꯇ꯭ꯔꯤꯌꯦ ꯋꯥꯟ ꯊꯥꯔꯇꯤꯗ ꯑꯃꯨꯛ ꯂꯥꯛꯀꯦ ꯍꯥꯏꯌꯦ ꯁꯤ ꯅꯨꯄꯥꯁꯨ ꯐꯔꯅꯤ ꯂꯥꯁꯇ ꯀꯥꯏꯗ ꯑꯣ ꯑꯣ
ꯑꯁꯤꯗ ꯆꯞꯄꯒ ꯂꯩꯌꯦ ꯃꯊꯛꯀꯤꯗꯣ
ꯀꯕꯣ ꯑ ꯎꯝ ꯎꯝ ꯎ ꯀꯔꯤꯁꯨ ꯇꯧꯗꯦꯗ ꯑꯩꯗꯣ ꯒ꯭ꯔꯨꯞ ꯆꯦꯛ ꯇꯧꯕ ꯑꯗꯨꯒꯤ ꯎꯕ ꯑꯗꯨꯒꯤ ꯅꯣꯏꯗꯁꯨ ꯍꯥꯏꯕꯅꯦꯗ
ꯑꯣ ꯑꯣ ꯑꯣ ꯑꯣ ꯑꯩꯁꯨ ꯅꯪ ꯍꯥꯏꯕꯗꯨꯗ ꯌꯦꯡꯕꯅꯤꯗ
ꯑꯣ ꯒ꯭ꯔꯨꯞꯇꯣ ꯑꯩꯈꯣꯏꯗ ꯇꯨꯝꯅꯤꯡꯔꯒ ꯑꯃꯔꯥ ꯇꯨꯝꯕ ꯍꯧꯔꯦꯕ ꯑꯩꯈꯣꯏ ꯑꯍꯨꯝꯗꯣ ꯑꯗꯣ ꯑꯩ ꯒ꯭ꯔꯨꯞꯀꯤ ꯃꯦꯁꯦꯖ ꯌꯥꯝ ꯂꯥꯛꯄꯗ ꯑꯗꯨ ꯆꯥꯡꯉꯒꯦ ꯌꯦꯡꯂꯒ ꯎꯕꯒꯤ ꯍꯔꯥꯎꯃꯟꯗꯅ ꯑꯃꯨꯛ
ꯎꯝ ꯍꯥꯏꯣ ꯍꯥꯏ
ꯑꯃꯨꯛ ꯇꯧꯅꯤꯡꯕꯅꯤꯗ ꯌꯥꯔꯦ ꯂꯣꯏꯔꯦ ꯅꯪ ꯍꯥꯏꯔꯣ
ꯑꯩꯗꯤ ꯑꯗꯨꯃ ꯆꯪꯉꯣꯏꯗ꯭ꯔꯅ ꯈꯟꯕꯅꯦꯕ
ꯎꯝ ꯃꯥꯟ ꯀꯣꯏꯗꯁꯨꯣ ꯍꯥꯏꯥꯏ ꯀꯣ
ꯃꯥ ꯏꯗꯨ ꯑꯣ ꯍꯥꯏꯕꯤꯒꯦ
ꯑꯩꯈꯣꯏ ꯑꯅꯤꯁꯨ ꯑꯅꯤ ꯑꯍꯨꯝꯒꯨꯝꯕꯗꯤ ꯀꯣꯜ ꯇꯥꯕ ꯃꯥꯜꯂꯦ ꯃꯥꯗꯣ ꯃꯣꯔꯅꯤꯡꯅ ꯑꯩꯉꯣꯟꯗ ꯑꯃꯨ ꯑꯃ ꯈꯛꯇꯅꯦ ꯉꯔꯥꯡꯗꯣ ꯑꯩ ꯑꯃꯔ ꯑꯅꯤꯔꯥ ꯀꯣꯜ ꯇꯧꯋꯦ ꯃꯥꯁꯨ ꯍꯔꯥꯒꯨꯝꯕ ꯀꯗꯋꯦ
ꯎꯝ ꯌꯥꯗꯦ ꯍꯥꯏꯅꯤ ꯂꯩꯕꯅꯦꯕ ꯉꯁꯥꯏꯗꯣ
ꯑꯣ ꯌꯥꯗꯕꯅꯦ ꯑꯩꯈꯣꯏꯒꯤꯁꯨ ꯍꯧꯖꯤꯛꯃꯛꯅ ꯌꯥꯕꯅꯦ
ꯃꯥꯒꯤꯗꯣ ꯑꯁꯨꯇꯧ ꯇꯧꯗ꯭ꯔꯤꯗ
ꯁ꯭ꯋꯆ ꯑꯣꯐ
ꯑꯁꯨꯇꯧ ꯇꯧꯗ꯭ꯔꯤꯕ
ꯑꯣ ꯑꯣ ꯑꯣ ꯇꯥꯎꯗꯝꯅꯦ ꯃꯤ ꯂꯣꯏꯅꯃ ꯍꯣꯏ
ꯎꯝ
ꯎꯝ
ꯎꯝ ꯎ ꯎ
ꯅꯪ ꯅꯪꯒꯤ ꯑꯦꯀꯥꯎꯟ ꯑꯃꯃꯨꯛ ꯄꯥꯏꯕ꯭ꯔꯣ
ꯃꯦ ꯑꯁꯗ ꯍꯥꯏꯔꯣ ꯏꯗ
ꯑꯣꯝ
ꯎꯝ
ꯎꯝ ꯍꯨꯝ ꯅꯨꯡꯁꯥꯅ ꯁꯥꯔꯛꯄꯅꯦ ꯍꯧꯖꯤꯛꯁꯦ
ꯅꯨꯡꯁꯥ ꯁꯥꯥꯗꯦ ꯑꯩꯈꯣꯏꯗꯗꯤ ꯅꯪꯅ ꯆꯤꯟ ꯊꯤꯕ ꯑꯣꯏꯔꯝꯅꯤ
ꯑꯦꯁ ꯅꯨꯡꯁꯥꯖꯦ ꯊꯣꯛꯇꯦꯅꯦ
ꯑꯩꯈꯣꯏꯗꯗꯤ ꯁꯥꯗꯦꯗ ꯁꯤ ꯎꯋꯦꯅ ꯋꯤꯟꯗꯣꯗꯒꯤ
ꯅꯨꯡꯁꯥ ꯊꯣꯛꯇꯕ꯭ꯔꯥꯅꯦ ꯑꯗꯣ
ꯊꯣꯛꯇꯦ ꯍꯣꯏ ꯈ꯭ꯔ ꯃꯝꯃꯦ
ꯏꯁ ꯃꯝꯗ꯭ꯔꯦꯍꯦ ꯅꯨꯡꯁꯥ ꯊꯣꯛꯑꯦ
ꯈꯔꯥ ꯃꯨꯝꯃꯦꯅ ꯁꯤꯗꯗꯤ
ꯎꯝ
ꯑꯩꯖꯨ ꯀꯣꯂꯦꯖꯇ ꯑꯃꯨꯛ ꯆꯠꯅꯤꯡꯉꯥꯏ ꯂꯩꯌꯦꯕꯀꯣ
ꯍꯧꯖꯤꯛ
ꯉꯍꯥꯛ ꯂꯩꯔꯒ
ꯏꯁ ꯌꯥꯝ ꯌꯥꯝ ꯕꯤꯖꯤ ꯑꯣꯏꯌꯦꯀꯣ ꯃꯤꯗꯤ
ꯑꯣꯏꯗꯦꯍꯦ
ꯀꯔꯤ ꯊꯕꯛ ꯂꯩꯕ꯭ꯔꯥꯥꯀꯣ ꯑꯣ ꯅꯪ ꯀꯣꯂꯦꯖ ꯑꯁ ꯑꯩ ꯅꯪꯕꯨ ꯀꯣꯂꯦꯖ ꯆꯠꯀꯦ ꯍꯥꯏꯔꯗꯤ ꯋꯥ ꯑꯃ ꯀꯔꯤꯔꯥ ꯍꯥꯏꯕꯤꯒꯦ
ꯍꯥꯏꯌꯣ
ꯍꯧꯖꯤꯛ ꯅꯠꯇꯦ
ꯑꯣ
ꯑꯣ ꯅꯪ ꯀꯣꯂꯦꯖ ꯆꯠꯂꯗꯤ ꯑꯩ ꯍꯥꯏꯕꯤꯒꯦꯀꯣ ꯑꯁꯤ ꯎꯝ ꯎꯝ ꯍꯩꯅꯧꯒꯤ
ꯍꯩꯅꯥꯎꯗꯣ ꯌꯥꯝ ꯆꯥꯎꯕ ꯂꯩꯕꯅꯦ ꯃꯅꯨꯡꯗ
ꯀꯔꯣꯝꯗꯅꯣ
ꯑꯩꯈꯣꯏ ꯀ꯭ꯔꯤ ꯍꯥꯏꯁꯦꯔꯥ ꯑꯩꯈꯣꯏ ꯍꯣꯏ ꯎꯝꯝ ꯎꯝ ꯍꯥꯏꯕꯤꯒꯦ ꯉꯥꯏꯌꯣ ꯑꯩ ꯈꯟꯒꯦꯀꯣ ꯄꯤ ꯑꯦꯁ ꯌꯨ ꯒꯤ ꯑꯣꯐꯤꯁ ꯀꯤꯔꯣꯝꯅ ꯂꯩꯌꯦꯅꯥ ꯄꯤ ꯑꯦꯁ ꯌꯨ ꯑꯣꯐꯤꯁ ꯀꯤꯔꯣꯝ ꯎꯝ ꯑꯣ ꯑꯩꯈꯣꯏꯗ ꯁꯦꯟꯇꯥꯔꯗ ꯑꯗꯨꯝ ꯂꯝꯕꯤ ꯆꯠꯄ ꯂꯩꯌꯦꯅꯥ
ꯎꯝ
ꯑꯗꯨꯔꯣꯝꯗ ꯆꯥꯕ ꯌꯥꯝ ꯂꯥꯏꯝꯅꯦ ꯌꯥꯝ ꯍꯥꯎꯕꯅꯦ ꯂꯣꯀꯦꯜꯒꯤꯅꯦ ꯑꯗꯣ ꯍꯣꯏ ꯈꯨꯟꯒꯨꯝꯕꯗ ꯄꯥꯟꯕꯗꯣ ꯌꯥꯝ ꯃꯨꯜꯂꯝꯅꯤ ꯍꯦꯛꯇ꯭ꯔꯁꯨ ꯑꯗꯨꯝ ꯌꯥꯝ ꯇꯥꯕꯅꯦ ꯑꯗꯨꯗ ꯅꯨꯡꯁꯦꯠꯁꯨ ꯈꯔ ꯂꯥꯛꯁꯨ ꯑꯗꯨꯝ ꯇꯥꯕꯅꯦ ꯖꯨꯟ ꯂꯥꯁ ꯋꯤꯛ ꯑꯣꯏꯕꯅꯤꯅ ꯑꯣꯏ ꯅꯠꯇꯦ ꯎꯝ ꯖꯨꯟ ꯂꯥꯁ ꯋꯤꯛ ꯑꯣꯏꯕꯅꯤꯅ ꯂꯥꯏꯈ꯭ꯔꯅꯤ ꯌꯦꯡꯕ ꯆꯠꯂꯣ
ꯃꯥꯏ ꯄꯥꯝꯕꯤꯗꯨ ꯆꯥꯎꯕ꯭ꯔꯣ ꯄꯤꯛꯄ꯭ꯔꯣ
ꯎꯝ ꯌꯥꯝ ꯆꯥꯎꯕꯅꯦ ꯑꯗꯨꯒꯤꯅꯦ ꯅꯣꯏ ꯍꯪꯗꯕꯗꯣ
ꯑꯩꯈꯣꯏꯗꯤ ꯒ꯭ꯌꯥꯟ ꯇꯥꯕꯅꯤꯅꯀꯣ ꯑꯗꯨꯒꯨꯝꯕ ꯈꯪꯗꯦꯕ
ꯈꯣꯏꯁꯦ ꯌꯥꯝ ꯉꯥꯎꯕ꯭ꯔꯕ
ꯉꯥꯎꯗꯦꯗ ꯅꯣꯏꯗꯤ ꯈꯔ ꯌꯣꯡ ꯁꯥꯏꯌꯦꯅ ꯍꯩꯅꯧꯒꯤ
ꯍꯩꯅꯧꯒꯤꯗꯤ ꯍꯣꯏ ꯃꯐꯝ ꯌꯥꯝ ꯈꯪꯉꯦ ꯍꯨꯔꯥꯜꯂꯒ ꯑꯗꯨꯝ ꯍꯦꯛ ꯍꯦꯛ ꯃꯔꯛ ꯃꯔꯛꯇ ꯆꯥꯏꯕ ꯑꯩꯗꯤ ꯍꯨꯔꯥꯟꯕꯁꯨ ꯍꯥꯎꯕꯅꯤꯗ
ꯐꯖꯩꯅꯦ ꯃꯄꯨꯅ ꯐꯥꯔꯗꯤ ꯎꯝ
ꯐꯥꯔꯣꯏꯗ ꯋꯥꯊꯤ ꯥ
ꯄꯨꯡ ꯀꯌꯥ ꯍꯜꯂꯛꯇꯣꯏꯅꯣ ꯅꯣꯏ ꯆꯠꯂꯒ
ꯈꯪꯗꯦ ꯑꯗꯨꯕꯨꯗꯤ
ꯑꯣ
ꯄꯨꯡ ꯀꯌꯥꯗ ꯆꯠꯅꯤ ꯅꯪꯗꯤ
ꯑꯩ ꯍꯧꯖꯤꯛꯁꯦ ꯇꯨ ꯇꯥꯔꯝꯗꯥꯏꯗ ꯆꯠꯈ꯭ꯔꯅꯤ
ꯎꯝ ꯊꯕꯛ ꯆꯤꯜꯂꯦ ꯃꯤ ꯃꯆꯥꯗꯤ
ꯆꯤꯟꯗꯦꯗ
ꯑꯣꯐꯤꯁꯥꯔꯒꯨꯝꯕ ꯀꯥꯔꯈ꯭ꯔꯗꯤ ꯑꯩꯈꯣꯏꯗꯤ
ꯑꯩꯁ ꯅꯣꯛꯅꯤꯡꯉꯤꯗ
ꯍꯧꯖꯤꯛ ꯃꯇꯝꯗꯁꯨ ꯊꯕꯛ ꯌꯥꯝ ꯆꯤꯜꯂꯒ ꯂꯩꯌꯦ ꯃꯤꯗꯤ
ꯎꯝ ꯌꯧꯔꯛꯈꯤꯅꯤꯗ ꯅꯣꯏꯕꯨ ꯇꯧꯗ꯭ꯔꯦꯗꯤ ꯀꯅꯥꯅ ꯇꯧꯗꯣꯏꯅꯣꯅꯦ
ꯑꯁꯤ ꯄꯥꯏꯕꯤ ꯀꯔꯣꯜ ꯇꯧꯕꯅꯤꯗ ꯑꯩꯈꯣꯏꯁꯨ ꯅꯠꯇ꯭ꯔꯗꯤ ꯀꯣꯜ ꯇꯧꯗꯦꯗ ꯅꯣꯏꯁꯨ
ꯍꯣꯏ ꯃꯔꯛ ꯃꯔꯛꯇꯒꯨꯝꯕꯀꯣ
ꯌꯥꯝ ꯐꯥꯔꯦꯅ ꯁꯤꯁꯨ
ꯍꯣꯏ ꯌꯥꯝ ꯐꯩ ꯑꯩꯈꯣꯏꯒꯤ ꯊꯕꯛ ꯂꯩꯇꯕ ꯀꯥꯡꯒꯨꯒꯤꯗꯤꯀꯣ
ꯎꯝ ꯊꯕꯛ ꯌꯥꯝ ꯆꯤꯜꯂꯦꯗ ꯑꯩꯈꯣꯏꯗꯤ
ꯆꯤꯜꯂꯝꯃꯅꯤ ꯍꯟꯗꯛ
ꯑꯗꯨ ꯑꯣꯏꯔꯁꯨ ꯃꯇꯝꯗ ꯈꯤꯇꯪ ꯈꯤꯇꯪ ꯀꯥꯏꯊꯣꯛꯔꯒ ꯇꯧꯕꯅꯦ
ꯎꯝ ꯐꯩꯌꯦꯅ
ꯎꯝ ꯐꯥꯕꯅꯦ ꯅꯊꯟꯇ ꯆꯠꯇꯣꯏꯔꯥ ꯍꯧꯖꯤꯛ ꯀꯣꯂꯦꯖꯇꯣ
ꯍꯣꯏ ꯏꯊꯟꯗꯅꯅꯤ
ꯀꯅꯥꯒ ꯆꯠꯀꯦꯔꯅꯦ
ꯅꯣꯏꯗ ꯃꯤ ꯌꯥꯝ ꯂꯩꯕ ꯅꯠꯇ꯭ꯔꯣ ꯑꯩꯈꯣꯏ ꯀꯣꯂꯦꯖ ꯀꯥꯕ ꯃꯤ
ꯂꯩꯇꯦꯗ ꯑꯩꯈꯣꯏ ꯀꯣꯂꯦꯖꯇ ꯀꯥꯕ ꯃꯤ ꯂꯩꯇꯦꯗ
ꯅꯨꯡꯉꯥꯏꯌꯦꯅꯦ ꯅꯣꯏꯒꯤ ꯄꯨꯟꯁꯤꯁꯨ
ꯀꯔꯤ ꯅꯨꯡꯉꯥꯏꯕ ꯀꯥꯏꯗ ꯅꯨꯡꯉꯥꯏꯕ꯭ꯔꯥꯅꯦ
ꯅꯨꯡꯉꯥꯏꯌꯦ ꯑꯩꯈꯣꯏꯗꯒꯤꯗꯤ ꯍꯦꯟꯅ
ꯏꯁ ꯅꯨꯡꯉꯥꯏꯇꯦ ꯅꯨꯡꯉꯥꯏꯇꯦ ꯋꯥꯅ ꯂꯩꯔꯤꯕꯅꯦꯀꯣ
ꯌꯦꯡꯕꯗ ꯑꯩꯈꯣꯏꯁꯨ ꯑꯩꯈꯣꯏꯁꯨ ꯅꯨꯡꯉꯥꯏꯕ ꯃꯥꯜꯂꯦ
ꯎꯝ ꯌꯦꯡꯕ ꯈꯛꯇꯅꯦꯗ
ꯑꯗꯨ ꯍꯣꯏ ꯑꯗꯨꯕꯨꯗꯤ ꯏꯁ ꯑꯩꯉꯣꯟꯗꯁꯨ ꯃꯤ ꯑꯗꯨꯃꯥꯏꯅ ꯍꯥꯏꯕꯅꯦ ꯅꯪꯗꯤ ꯌꯥꯝ ꯅꯨꯡꯉꯥꯏꯔꯒ ꯂꯩꯀꯣ ꯀꯣꯏꯕ ꯆꯠꯂꯤꯀꯣꯅ
ꯃꯤꯅ ꯃꯤꯅ ꯌꯦꯡꯕ ꯃꯇꯝꯗ ꯅꯨꯡꯉꯥꯏꯔꯝꯒꯗꯕ ꯃꯥꯜꯂꯗꯤ ꯐꯔꯦ
ꯑꯗꯨꯕꯨꯁꯨ ꯍꯣꯏ ꯑꯁꯦꯡꯕꯗ ꯅꯨꯡ ꯅꯨꯡꯉꯥꯏꯇ‍꯭ꯔꯁꯨ ꯀꯣ ꯌꯦꯡꯕꯗ ꯅꯨꯡꯉꯥꯏꯕꯁꯨ ꯌꯥꯝ ꯐꯥꯌꯦ
ꯀꯩꯅꯣ ꯂꯣꯇꯥꯁ ꯍꯧꯕꯗꯣ ꯈꯣꯡꯍꯥꯝꯄꯥꯥꯠ ꯍꯥꯏꯕ꯭ꯔꯥ ꯊꯝꯕꯥꯜ ꯁꯥꯠꯄꯗꯣ ꯃꯌꯥꯝ ꯁꯥꯠꯄꯗꯣ ꯆꯠꯈ꯭ꯔꯕꯣ ꯑꯗꯨꯗ
ꯆꯠꯇ꯭ꯔꯤꯌꯦ ꯆꯠꯅꯤꯡꯕꯅꯦ ꯃꯐꯝꯗꯣ ꯀꯔꯤ ꯑꯣꯏꯗ꯭ꯔꯥ ꯍꯥꯏꯕ꯭ꯔꯥ
ꯈꯣꯡ ꯍꯥꯥꯝ ꯄꯥꯠꯇꯤ ꯍꯥꯏꯌꯦꯕ ꯑꯗꯣ ꯈꯣꯡ ꯍꯥꯥꯝ ꯄꯥꯠꯇꯣ ꯀꯔꯣꯝꯗꯅꯣ
ꯈꯪꯗꯦ ꯑꯩꯁꯨ ꯑꯦꯛꯖꯦꯛꯇꯤ ꯀꯔꯤ ꯅꯍꯥꯟ ꯎꯝ ꯁꯟꯐ꯭ꯂꯥꯋꯔ ꯌꯥꯝ ꯄꯥꯜꯂꯦꯅ ꯑꯗꯨꯔꯣꯝꯗꯅꯤ ꯍꯥꯏꯕ ꯅꯠ ꯇ꯭ꯔꯣ ꯅꯪꯅ ꯅꯠꯇ꯭ꯔꯣ ꯍꯥꯏꯕꯗꯣ
ꯀꯩꯅꯣꯔꯣꯝꯗ ꯅꯝꯕꯣꯜꯔꯣꯝꯗꯅꯦꯅ ꯍꯥꯏꯕ ꯑꯃꯨꯛ ꯑꯗꯨ ꯆꯞ ꯆꯥꯕꯗꯤ ꯑꯩꯁꯨ ꯈꯪꯗꯕ ꯍꯣꯏ ꯎ ꯃꯤ ꯑꯇꯩꯅꯗꯤ ꯑꯩꯅ ꯍꯪꯉ ꯅꯝꯕꯣꯜꯔꯣꯝ ꯁꯥꯏꯠꯇꯅꯤꯗꯤ ꯍꯥꯏꯕ
ꯎꯝ
ꯀꯩ ꯀꯩꯗꯧꯔ ꯂꯩꯕ꯭ꯔꯣ ꯀꯅꯥ ꯀꯅꯥ ꯂꯩꯕ꯭ꯔꯣ
ꯍꯣꯏ ꯑꯍꯨꯝꯗ ꯑꯗꯨꯝ ꯂꯩꯌꯦꯗ ꯀꯔꯤꯁꯨ ꯇꯧꯗꯦ ꯅꯪꯁꯨ ꯑꯗꯣ ꯁꯟꯐ꯭ꯂꯥꯋꯔ ꯑ ꯅꯠꯇꯦ ꯂꯣꯇꯥꯁꯀꯤ ꯃꯐꯝꯗ ꯆꯠꯅꯤꯡꯕ꯭ꯔꯥ
ꯆꯠꯄ ꯌꯥꯏꯅꯦ
ꯁꯤꯁ ꯅꯪꯗꯤ ꯀꯔꯤ ꯇꯧꯅꯤꯡꯉꯥꯏꯔꯣ
ꯑꯗꯨꯝ ꯌꯦꯡꯕ ꯆꯠꯄ ꯌꯥꯏꯅ ꯊꯝꯕꯧꯒꯨꯝꯕ ꯂꯩꯔꯗꯤ ꯂꯧꯕ ꯌꯥꯏꯅ ꯆꯥꯅꯕ
ꯊꯝꯕꯧ ꯊꯝ ꯊꯝꯕꯧ ꯍꯥꯏꯕ ꯈꯪꯉꯦꯗ ꯁꯤꯡꯖꯨꯗ ꯍꯥꯞꯄꯗꯣ
ꯑꯗꯨ ꯊꯝꯕꯧꯗꯣ ꯁꯤꯡꯖꯨꯗ ꯍꯥꯞꯄ꯭ꯔꯥꯅꯦ
ꯊꯝꯕꯧ ꯀꯔꯤ ꯎꯝ ꯂꯣꯇꯥꯁꯀꯤ ꯔꯨꯠꯇꯨ ꯅꯠꯇ꯭ꯔꯣ ꯍꯥꯏꯕꯗꯣ
ꯔꯨꯠ ꯅꯠ ꯔꯨꯠ ꯅꯠꯇꯕ ꯑꯃ
ꯅꯪꯒꯤ ꯊꯝꯕꯧꯗꯣ ꯇꯣꯉꯥꯟꯕ ꯃꯥꯜꯂꯦꯗ ꯕꯨꯡꯉꯣ
ꯀꯔꯤ ꯀꯧꯕ꯭ꯔꯥ ꯑꯗꯨꯗꯤ ꯈꯔ ꯈꯥꯕꯗꯣ
ꯥꯅꯪ ꯍꯥꯏꯕꯗꯨꯗꯤ ꯍꯣꯏ ꯊꯝꯕꯧ ꯂꯣꯇꯥꯁ ꯔꯨꯠ ꯋꯥꯏꯠ ꯂꯩꯕꯗꯨ ꯑꯗꯨ ꯁꯤꯡꯖꯨꯗ ꯑꯗꯨꯝ ꯍꯥꯞꯄꯦꯅ
ꯑꯗꯨ ꯅꯠꯇꯕ ꯑꯃ ꯈꯔ ꯈꯥꯕ